ꯗꯕꯣ ꯄꯥꯏ ꯄꯥꯏ
ꯚꯣꯏꯁ ꯂꯥꯡꯍꯟꯒꯅꯨ ꯚꯣꯏꯁ ꯂꯥꯡꯕꯗꯣ ꯔꯤꯖꯦꯛ ꯆꯠꯂꯦ ꯍꯥꯏꯌꯦ
ꯂꯑꯣ ꯂꯥꯎꯑꯣ
ꯂꯩꯩ ꯀꯥꯎꯗꯩ ꯂꯥꯡꯕꯗꯣ
ꯎꯝ ꯑꯗꯨ ꯂꯥꯡꯗ ꯐꯩ ꯌꯥꯝ ꯀꯨꯏꯅ ꯁꯥꯟꯅꯗ꯭ꯔꯁꯨ ꯌꯥꯔꯝꯒꯅꯤꯅꯦ ꯍꯥꯏꯗꯤ
ꯇꯔꯥꯗꯤꯁꯥꯅꯑꯣ ꯀꯩꯁꯦ ꯁꯂꯃ ꯑꯥ ꯁꯤꯒꯤ
ꯑꯁꯤꯗꯤ ꯒꯅꯁꯟꯗ꯭ꯔ ꯈꯣꯡꯗ꯭ꯔꯨꯝ ꯍꯣꯡꯒꯦ ꯀꯥꯡꯁꯨ ꯑꯃ ꯇꯧꯔꯦ ꯗꯨꯒ ꯆꯠꯆꯜꯂꯦ ꯉꯁꯤꯗꯤ
ꯀꯔꯥꯟ ꯊꯣꯡꯅꯦꯕ ꯀꯥꯡꯁꯨꯅ ꯀꯔꯥꯟ ꯇꯧꯏ
ꯃꯣꯟ ꯩꯃꯅ ꯇꯧꯔꯦ ꯎꯝ
ꯀꯥꯡꯁꯨꯁꯨ ꯅꯣꯏ ꯃꯥꯥ ꯂꯣꯏꯊꯣꯏꯕ
ꯇꯁꯜꯂꯦ
ꯅꯪ ꯃ ꯃꯇ ꯌꯦꯡ ꯃꯥꯕꯖꯟ꯭ꯔꯦ
ꯄꯁꯟꯗꯦ
ꯈꯔ ꯈꯔ ꯄꯥꯡꯖꯜꯂꯛ ꯌꯥꯗ꯭ꯔꯣ ꯃꯇꯦꯡꯗꯣ
ꯎꯝ ꯋꯥꯉꯗ
ꯄꯥꯡꯉꯦ ꯑꯩꯁꯦ ꯁꯟ ꯂꯣꯛꯑꯝꯗꯥꯏ ꯁꯥꯄꯣꯠ ꯂꯩꯑꯝꯗꯥꯏ ꯄꯥꯡꯉꯧ ꯃꯥꯜꯂꯤꯗ
ꯀꯗꯅꯣ ꯀꯥꯏꯗꯅꯣ ꯍꯧꯖꯤꯛꯀꯥꯟ ꯅꯥꯕꯒꯤ ꯀꯨꯏꯅ ꯐꯝꯕ ꯌꯥꯗꯕꯩ ꯇꯧꯕꯩ ꯋꯥꯅꯦ
ꯅꯕ ꯐꯠꯇ꯭ꯔꯤꯒꯣꯏꯖ ꯑꯦꯛꯁ ꯁꯥꯏꯁ ꯆꯠꯇꯥꯏꯗ
ꯆꯠꯂꯦ ꯀꯨꯏꯅ ꯆꯪꯅꯤ ꯍꯥꯏ ꯃꯇꯝ ꯊꯥ ꯃꯈꯥꯏꯃꯨꯛ
ꯏꯐꯠ ꯐꯠꯇ꯭ꯔꯤꯕ ꯕꯥ
ꯎꯝ
ꯎꯝ ꯆꯠꯄꯃꯨꯛꯇꯤ ꯌꯦꯛꯁ ꯁꯥꯏꯇꯦ
ꯎꯝ
ꯑꯦꯁꯔꯁꯥꯏ ꯇꯛ ꯊꯀꯦ ꯆꯦ ꯇꯕ ꯊꯥꯖꯦꯜ ꯇꯧꯕ ꯁꯥꯖꯦꯜ ꯇꯧꯕꯗꯩ ꯑꯃꯨꯛꯇꯤ ꯆꯠꯄ꯭ꯔ ꯍꯥꯏꯕ
ꯆꯠꯂꯦ ꯆꯥꯛ ꯈꯤꯇꯪꯈꯛ ꯂꯩꯗ ꯆꯐꯨꯗ ꯌꯦꯡꯉꯨ ꯁꯤ ꯇꯦꯡꯀꯣꯠꯁꯤ ꯆꯐꯨꯗ ꯇꯔꯦ
ꯀꯅꯥꯥꯡ ꯉꯁ ꯂꯩꯅꯣ
ꯊ ꯆꯒꯣ
ꯋꯥꯔꯤ ꯑꯃꯝꯇ ꯂꯩꯔꯛꯑꯣꯗꯅ ꯅꯣꯛꯅꯤꯡꯕ ꯋꯥꯔꯤ ꯑꯝꯇ ꯂꯤꯁꯤꯜꯂꯛꯑꯣ
ꯀꯔꯗ ꯃꯨ ꯁꯗꯦ ꯀꯩ ꯉꯥꯡꯒꯦ ꯑꯩꯅ ꯆꯠꯂꯨ ꯑꯗ ꯀꯩ ꯌꯥꯅꯦꯕ ꯑꯩ ꯀ ꯁꯣꯡꯒꯦꯁꯨ ꯌꯥꯏ ꯅꯆꯥꯅꯨꯄꯥ ꯑꯇꯣꯝꯕꯤ ꯁꯣꯔ ꯁꯣ ꯍꯣꯂꯤꯗꯣ ꯅꯅꯥꯗꯣ ꯅꯅꯥꯗꯣ ꯇꯥꯒꯤꯕ ꯅꯠꯇꯦ ꯅꯪꯁꯨ ꯍꯦꯟꯃꯜꯂꯝꯅꯤ
ꯇꯥꯕ꯭ꯔꯣ
ꯁꯤ ꯁꯣꯜꯂꯤꯖꯤ ꯌꯦꯡꯉꯨꯁꯦ ꯉꯔꯥꯡ ꯅꯄꯥꯅ ꯂꯈꯣꯏ ꯆꯥꯕꯗꯨꯁꯨ ꯆ ꯇꯣꯠꯂꯒ ꯆꯥꯕꯣꯏ ꯅꯤꯡꯗꯅ ꯅꯪ ꯅꯨꯡꯗꯥꯡꯅꯤ ꯁꯧ ꯂꯥꯡꯉꯩꯗꯣ ꯑꯩ ꯈꯪ ꯉꯨꯕꯤꯅꯤꯡꯉꯤꯔꯣ ꯍꯥ ꯅꯈꯣꯏꯗꯨꯗꯤ ꯍꯥꯟꯅ ꯆꯥꯕꯅꯤ ꯊꯧꯒꯣꯗꯅꯦ ꯏꯀꯥꯏꯗꯣ ꯏꯊꯧ ꯂꯥꯡꯗꯣ ꯅꯪꯅ ꯗꯣꯅꯤꯖꯔ ꯗꯣꯂꯤꯨꯅꯤ
ꯍꯜꯂꯣ ꯐꯥꯇ꯭ꯔꯧ
ꯇꯥꯕ꯭ꯔꯣ ꯇꯥꯕ꯭ꯔꯣ
ꯇꯥꯄ꯭ꯔꯣ
ꯍ
ꯇꯥꯕ꯭ꯔꯣ
ꯁꯝꯂꯥꯡ
ꯇꯥꯗ꯭ꯔꯣ ꯀꯩꯅꯪ ꯈꯨꯟ ꯈꯨꯟꯗ꯭ꯔꯤꯗꯨꯕꯣ
ꯍꯨꯏ ꯍꯨꯏ ꯑꯃꯨꯛ ꯊꯣꯛꯑꯣꯏꯅꯤꯅꯦ ꯄꯩꯊꯣꯛꯑꯨꯕ ꯑꯗꯨꯒꯤ ꯃꯨꯕ
ꯑꯗꯦ ꯂꯥꯛꯑꯕꯣ
ꯍꯣꯔꯦꯟ ꯌꯦꯡꯗꯣꯏꯔꯣ
ꯌꯦꯡꯅꯤ
ꯎꯝ ꯍꯨꯔꯦꯟꯁꯦ ꯐꯨꯔꯤ ꯂꯩꯇ꯭ꯔꯦ
ꯂꯩꯗꯗ ꯀꯥꯏ ꯂꯩꯗꯣꯏꯅꯣ ꯄꯩꯁꯥ ꯇꯥꯡꯉꯦ ꯆꯅꯤꯄꯥꯟꯒ ꯄꯤ ꯂꯤꯁꯤꯡ ꯑꯝꯆꯅꯤꯒ ꯍꯥꯏꯖꯜꯂꯛꯑꯦ
ꯎꯝ ꯊꯨꯝ ꯆꯅꯤ ꯇꯥꯡꯉꯤꯅꯦ
ꯑꯥ ꯁꯦꯀꯦꯂꯦꯟꯗꯩꯕꯨꯗꯤ ꯆꯧꯉꯥꯗꯕꯨꯗꯤ ꯐꯪꯅꯤ ꯆꯧꯉꯥ ꯆꯥꯇ꯭ꯔꯨꯛꯇ
ꯁꯨꯀꯦꯟꯗ꯭ꯔꯤ ꯀꯅꯥꯟ ꯇꯧꯅꯤ
ꯅꯪ ꯆꯥꯕ ꯉꯝꯗꯕꯒ ꯍꯨꯝ ꯍꯌꯦꯡ ꯄꯨꯡ ꯑꯃ ꯃꯈꯥꯏ ꯑꯅꯤ ꯑꯗꯨꯋꯥꯏ ꯆꯠ ꯌꯥꯔꯅꯤ
ꯎꯝ ꯆꯠꯆꯤ ꯑꯃꯥꯎ ꯍꯥꯏꯗ ꯑꯗꯥꯏꯗ
ꯎꯝ ꯀꯣꯏꯔꯨꯒꯦ ꯑꯗꯨꯝ ꯍꯥꯏꯔꯝꯃꯣ
ꯐ ꯁꯅ ꯍꯥꯏꯒ꯭ꯔꯦꯗ
ꯎꯝ
ꯀꯨꯝꯕ ꯁꯦꯡꯗꯣꯛ ꯂꯣꯏꯈ꯭ꯔꯕꯅꯦ ꯑꯩ
ꯑꯩꯗꯤ ꯈꯣꯉꯨꯝ ꯁꯦꯡꯗꯣꯛꯇ꯭ꯔꯤꯗ ꯅꯤꯖꯒ ꯅꯪꯒꯤ ꯀꯣꯜꯁꯦ ꯂꯣꯏꯔ ꯑꯝꯇ ꯇꯧ ꯇꯥꯔꯦ
ꯎꯝ ꯁꯦꯡꯗꯣꯛꯑꯣ ꯅꯪꯒꯤꯗꯣ ꯁꯤꯠꯂꯅꯤ ꯐꯨꯔꯤꯠꯁꯤ ꯀꯩ ꯑꯣꯏꯅ ꯂꯤꯠꯇꯣꯏꯅꯣ ꯈꯪꯗꯦ ꯇꯒꯤ ꯃꯥꯅ
ꯑꯃꯥ ꯍꯦꯛꯇꯥ ꯂꯤꯠꯂꯛ ꯑꯣ ꯌꯥꯔꯦ
ꯃꯥ ꯑꯗꯨꯒꯤꯅꯤ ꯑꯨꯅꯩꯗꯣ꯫ ꯑꯗꯒꯤꯗꯤ ꯑꯃꯁꯨ ꯉꯥꯏꯔꯦ ꯀꯡꯈꯠꯄꯩ ꯋꯥ ꯅꯠꯇꯦ ꯃꯤ ꯇꯧꯋꯦ ꯍꯥꯏꯕ ꯒ꯭ꯌꯥꯟ ꯇꯥꯗꯦ꯫
ꯂꯥꯛꯑꯒꯦ
ꯇꯥꯕ꯭ꯔꯣ ꯎꯝ ꯑꯣ ꯀꯅꯗꯕꯕ ꯁ ꯆ ꯌꯥ
ꯃꯤꯅ ꯀꯣꯜ ꯇꯧꯕ ꯇꯥꯕ꯭ꯔꯕ ꯉꯁꯥꯏꯗꯣ
ꯅꯪ ꯀꯣꯜ ꯇꯧꯕ ꯇꯥꯕ꯭ꯔ ꯍꯥꯏꯗꯤ
ꯇꯥꯕ꯭ꯔꯣ
ꯇꯥꯏ ꯀꯩꯅꯣ
ꯅꯪꯉꯣꯟꯗ ꯀꯣꯜ ꯇꯧꯔꯛꯄꯗꯣ ꯇꯥꯕ꯭ꯔꯕ ꯅꯪꯉꯣꯟꯗ
ꯇꯥꯗꯦ ꯑꯗꯨꯗꯤ ꯑꯩ ꯊꯟꯗ ꯇꯨꯃꯤꯟꯗꯨꯝ ꯉꯥꯡꯉ ꯂꯩꯌꯦꯕ
ꯃꯤ ꯇꯧꯅꯕꯗꯣ ꯇꯥꯗꯦꯕ
ꯇꯥꯗꯦ ꯇꯥꯗꯦ ꯀꯩꯅꯣ ꯈꯤꯇꯪ ꯍꯦꯜ ꯍꯦꯟꯕꯨꯛ
ꯍꯥꯥ
ꯈꯤꯇꯪ ꯍꯦꯟꯕꯨꯛ ꯇꯧꯔꯁꯦ ꯃꯤꯅꯤꯠꯇꯨ ꯈꯤꯇꯪ ꯄꯨꯡꯗꯨ ꯈꯤꯇꯪ ꯍꯦꯟꯕꯨꯛ ꯇꯧꯔꯁꯦꯕ
ꯍꯣꯏ ꯇꯧ ꯀꯥꯟꯗꯤ ꯀꯥꯟꯅ ꯔꯣꯏ ꯑꯩꯒꯤꯗꯤ ꯇꯔꯥꯗ ꯇꯔꯥꯗꯩ ꯍꯦꯟꯅ ꯇꯧꯔꯣꯏ ꯑꯩꯗꯤ ꯍꯣꯏꯅꯦ ꯌꯥꯕ ꯍꯥꯏꯖꯦ ꯃꯤꯅꯤꯠ ꯀꯨꯟ ꯃꯌꯥ ꯇꯧꯕ ꯌꯥꯕ ꯅꯠꯇꯦꯃꯦ ꯀꯩꯁꯥ ꯀꯥꯔꯣꯏꯕ
ꯑꯥ ꯃꯤꯑꯤꯠ ꯀꯨꯟ ꯅꯠꯇꯦ ꯇꯔꯥꯃꯥꯊꯣꯏ ꯈꯤꯇꯪ ꯍꯦꯟꯕ
ꯑꯗꯨꯅꯦ ꯀꯨꯟ ꯃꯌꯥ ꯇꯧꯕ ꯌꯥꯕꯁꯨ ꯅꯠꯇꯦꯕ ꯀꯥꯟꯅꯗꯦꯕ ꯇꯔꯥꯗꯝ ꯀꯛꯀꯅꯤ ꯑꯩꯒꯤ
ꯎꯝ
ꯌꯥꯕꯨ ꯌꯥꯗ꯭ꯔꯤꯖꯤꯅꯤꯅꯦ ꯇꯜꯂꯦ ꯗꯞ ꯑꯣꯏꯔꯝꯗꯅ
ꯍꯥ
ꯗꯞ ꯑꯣꯏꯔꯝꯗꯅꯕ ꯂꯥꯏꯁ꯭ꯔꯝꯒꯤ
ꯂꯤꯁꯤꯡꯗ ꯕꯩꯗꯤ
ꯂꯥꯏꯁ꯭ꯔꯝ ꯒꯤ ꯗꯞ ꯑꯃ ꯂꯩꯗꯨꯗꯤ ꯗꯥꯏꯂꯣꯛ ꯑꯃ
ꯑꯣꯑꯣ ꯁꯤꯃꯒꯤꯗꯣ
ꯎꯑꯝ ꯗꯞ ꯗꯞ ꯂꯥꯏꯁꯔꯝꯒꯤ ꯗꯞꯑꯩꯗꯣ ꯑꯣꯏꯔꯝꯗꯅꯕ꯫
ꯉꯝꯃꯣꯏ ꯉꯝꯃꯣꯏ ꯌꯦꯡꯉ ꯂꯣꯏꯔꯦ꯫
ꯑꯩꯗꯤ ꯌꯪꯒꯅꯤꯍꯦ꯫ ꯍ ꯉꯥꯂꯦ ꯑꯃ ꯃꯨ ꯉꯥꯡ ꯆꯥꯃ ꯐꯪꯉꯦ ꯑꯃꯨꯛ ꯍꯥꯏ ꯑꯩꯠꯇꯤ ꯐꯪꯉꯦ ꯑꯃꯨ ꯍꯥꯏ ꯂꯥꯁꯇ ꯂꯤꯁꯤꯡꯑꯝ ꯆꯧꯉꯥ ꯑꯣꯏꯂꯩꯔꯝꯃꯦ꯫
ꯎꯝ
ꯃꯥꯁꯨ ꯑꯉꯣꯏꯕ ꯉꯥꯡꯗꯦꯕ ꯑꯗꯨꯏ ꯑꯉꯥꯡ ꯗꯨꯁꯨ
ꯑꯗꯨꯗꯤ ꯌꯦꯡꯖꯦ
ꯍꯥꯏꯗꯣꯛꯅꯤꯡꯗꯕꯩ ꯀꯅꯣꯝ ꯊꯧꯔꯤꯅꯦ ꯋꯤꯅꯦ ꯃꯥꯥꯏ ꯍꯥꯥ
ꯇꯤꯟ
ꯋꯥꯔꯤ ꯑꯃ ꯂꯤꯔꯣꯑꯣꯁꯦ ꯀꯥꯟꯗꯦ ꯅꯪꯉꯣꯟꯗ ꯊꯣꯛꯈꯤꯕ ꯋꯥꯔꯤ
ꯇꯦ ꯋꯥꯔꯤꯅꯣ ꯍꯥꯏꯖꯦ꯫
ꯑꯋꯥꯏꯕ ꯉꯥꯏꯕ ꯅꯉꯣꯟꯗ ꯊꯣꯛꯈꯤꯕ ꯋꯥꯔꯤ ꯂꯤꯔꯛꯑꯣ
ꯎꯝ꯫
ꯑꯩ ꯊꯤꯅꯦꯟ ꯂꯣꯏꯗ ꯂꯤꯔꯣꯅꯦ ꯅꯉꯣꯟꯗ ꯁꯦꯗꯟ ꯁꯤꯗꯤ ꯂꯩꯞ
ꯊꯥꯏꯅ ꯋꯥꯏꯊ
ꯇꯔꯛꯄ ꯌꯥꯏ꯫
ꯌꯥꯎꯗꯨ
ꯂꯤꯔꯣ
ꯊꯥꯏꯅꯒꯤ ꯋꯥꯔꯤ ꯊꯥꯏꯅꯒꯤ ꯋꯥꯔꯤꯅꯦ꯫
ꯊꯥꯏꯅꯗꯩ ꯑꯦꯂꯤ ꯍꯝ ꯃꯊꯟꯗ ꯀꯥꯑꯜꯂꯣ ꯅꯪꯒꯤꯗꯤ ꯑꯂꯤꯔꯛꯑꯣ꯫ ꯑꯩꯗꯣ ꯂꯦꯗ ꯂꯣꯏꯔꯅꯤ ꯃꯇꯝ ꯀꯛꯅꯤꯌꯦ ꯀꯌꯥꯝ ꯀꯨꯏꯕꯥꯎ ꯇꯧꯌꯥ ꯌꯦꯡꯒꯦꯗ
ꯇꯥꯃꯊꯣꯏꯕꯧ ꯌꯦꯡꯉꯖꯦ꯫ ꯥꯑꯃꯨꯈ
ꯂꯤꯔꯛ ꯑꯣꯕ ꯇꯥꯒꯦ ꯋꯥꯔꯤꯗꯣ
ꯀꯥꯎꯒꯔꯦꯗ ꯀꯨꯏꯃꯟꯗꯅ꯫
ꯇꯧꯁꯟꯅ ꯇꯧꯁꯤꯟꯅꯔꯦ ꯅꯪ ꯌꯥꯗꯦ꯫ ꯂꯤꯔꯛ ꯑꯣꯅꯦ ꯊꯥꯏꯅꯉꯩ ꯋꯥꯔꯤꯗꯣ
ꯀꯥꯎꯒꯦ ꯀꯥꯒꯦ ꯇꯥꯔꯃꯥꯊꯣꯏ ꯁꯨꯔꯦ꯫
ꯎꯝ ꯀꯛꯀꯦꯖꯨ ꯀꯛꯑꯣ ꯇꯧꯒꯦꯖꯨ ꯇꯧꯔꯛꯑꯣ꯫ ꯄꯨꯡ ꯑꯃ ꯑꯣꯏꯅ ꯁꯥꯒꯗꯕꯅꯤꯅ ꯁꯤꯗꯤ꯫